ꯇꯗ ꯍꯜꯂꯣ
ꯇꯥꯕ꯭ꯔꯣ
ꯇꯥꯔꯔꯕꯣ
ꯇꯔꯦ
ꯀꯪꯅ ꯃꯁ ꯌꯥꯝ ꯅꯨꯡꯉꯥꯏꯇꯕꯁꯤꯔꯤꯕ
ꯑꯁ ꯐꯪꯆꯥ ꯈꯆꯥ ꯍꯜꯂꯣ
ꯍꯜꯂꯣ
ꯀꯆꯥ
ꯇꯥꯅꯕ
ꯇꯥꯕ꯭ꯔꯣ
ꯑꯣ ꯇꯥꯔꯦ ꯇꯥꯔꯦ
ꯏꯁ ꯑꯩꯅ ꯄꯥꯟ ꯊꯣꯛꯂꯦ ꯃꯣ ꯑꯁ
ꯅꯪꯒꯤ ꯁꯤꯒꯤ ꯀꯩꯅꯣꯗꯤꯦ ꯑꯦꯇ ꯇꯧꯕꯗꯣ ꯅꯨꯡꯉꯥꯏꯇꯦ ꯍꯥꯏꯕ
ꯅꯦꯠꯋꯥꯛꯁꯦ ꯍꯧꯔꯕ꯭ꯔꯥ ꯀꯩꯅꯣꯝ ꯇꯧꯔꯦ ꯑꯃꯨꯛ
ꯎꯝ ꯅꯃ ꯄꯥꯟ ꯊꯣꯂꯣ ꯊꯣꯂ ꯁꯥꯟꯅꯅ ꯏꯃꯨꯡꯗ ꯂꯩ ꯑꯗꯨ ꯌꯥꯗ꯭ꯔꯦ ꯏꯃꯨꯡ ꯂꯩꯔꯗꯤ ꯍꯧꯁꯦ ꯇꯥꯗꯦꯕ
ꯄꯥꯟꯊꯂꯛꯦꯕ
ꯑꯗꯨ ꯁꯤ ꯐꯖꯅ ꯇꯥꯔꯦꯁꯦ
ꯅꯣꯡꯃꯗ ꯔꯦꯀꯣꯔꯠ ꯑꯅꯤꯗꯤ ꯍꯦꯟꯅ ꯇꯧꯕ ꯉꯝꯗꯧ ꯃꯥꯟꯁꯤꯜꯂꯛꯇ꯭ꯔꯦꯕꯣ ꯑꯩ
ꯑꯩ ꯍꯨꯝꯐꯨ ꯁꯣꯏꯨꯔꯛꯄꯗꯒꯤꯅꯦ ꯃꯊ ꯁꯥꯏꯁꯦ
ꯎꯝ ꯑꯣꯣ ꯅꯍꯥꯟꯒꯤ ꯈꯨꯗꯣꯞꯇꯣ
ꯎꯝ
ꯍꯧꯖꯤꯛꯐꯥꯎ ꯂꯣꯏꯗ꯭ꯔꯤꯕꯚ ꯑꯏ ꯉꯥꯁꯨ ꯍꯥꯡꯃꯅꯦꯕ ꯑꯃ ꯂꯣꯏꯔ ꯀꯥꯏ ꯍꯥꯏꯔꯒ ꯃꯣꯏ ꯅꯨꯃꯤꯠ ꯃꯔꯤ ꯃꯉꯥꯅꯤꯗꯪ ꯆꯪꯅꯤꯅ ꯍꯥꯏꯗ꯭ꯔꯥ
ꯀ ꯅꯣꯏ ꯇꯔꯥꯅꯤꯃꯨꯛ ꯍꯦꯜꯂꯛꯑꯃꯅꯤ ꯅꯣꯏ
ꯍꯣꯏ ꯊꯥ ꯃꯈꯥꯃꯨꯛ ꯐꯥꯖꯤꯜꯂꯛꯑꯦ ꯑꯗꯨꯗꯣ ꯑꯩꯅ ꯍꯪꯕ ꯅ ꯈꯨꯗꯣꯞꯇꯣ ꯂꯣꯏꯗ꯭ꯔꯤꯕ꯭ꯔꯅ ꯂꯣꯏꯗ꯭ꯔꯦ ꯃꯌꯥꯝ ꯂꯣꯏ ꯀꯥꯟꯗ ꯍꯥꯏꯖꯔꯛꯀꯦ ꯉꯔꯥꯡꯖꯦ ꯁꯨꯃꯥꯏ ꯍꯥꯏꯔꯛꯄ ꯅꯍꯥꯟ ꯅꯍꯥꯟ ꯐꯣꯟ ꯇꯧꯕꯅꯦꯕ ꯑꯗ ꯉꯔꯥꯡꯖꯦ ꯉꯁꯤ ꯈꯨꯗꯣ ꯑ ꯈꯨꯗꯣ ꯈꯔ ꯄꯣꯔꯛꯀꯅꯤ ꯑꯗꯨꯗ ꯌꯥꯎꯔꯒꯗꯤ ꯀꯣꯜ ꯇꯧꯖꯔꯛꯑꯒꯦ ꯉꯁꯤ ꯄꯣꯔꯛꯇꯔ꯭ꯒꯅ ꯍꯌꯦꯡ ꯈꯔ ꯑꯃꯒ ꯄꯣꯔꯛꯀꯅꯤ ꯑꯗꯨꯗ ꯌꯥꯎꯔꯁꯨ ꯀꯣꯜ ꯇꯧꯔꯛꯑꯒꯦ ꯍꯥꯏꯔꯦꯕꯀꯣ ꯍꯌꯦꯡ ꯍꯥꯏꯁꯦ ꯉꯁꯤꯁꯤꯅꯦꯕ ꯑꯦ ꯉꯔꯥꯡꯁꯨ ꯐꯣꯟ ꯇꯧꯛꯇꯦ ꯉꯁꯤꯁꯨ ꯀꯣꯜ ꯇꯧꯔꯛ ꯇꯦꯕ ꯈꯨꯗꯣꯞꯇꯤ ꯑꯃꯅ ꯃꯔꯣꯜ ꯑꯃ ꯈꯨꯗꯣ ꯁꯤꯔꯔꯣꯏ ꯍꯥꯏꯖꯤꯜꯂꯛꯑꯦ ꯉꯔꯥꯡꯗꯣ ꯑꯩꯅ ꯍꯦꯛ ꯇꯧꯕꯁꯦ ꯍꯣꯏ ꯃꯥ ꯍꯥꯏ ꯄ ꯗꯗꯥꯅ ꯍꯥꯏꯕ ꯅꯪꯅ ꯍꯩꯄꯥꯁꯥꯗꯅ ꯅꯪꯅ ꯍꯦꯛ ꯁꯤꯟꯕꯁꯦ ꯑꯥꯗꯨꯝ ꯇꯧꯂꯩ ꯅꯪꯅ ꯈꯔ ꯊꯧꯁꯥꯗꯕꯅꯦ ꯈꯨꯗꯣꯛꯀ ꯁꯤꯔꯔꯣꯏꯌꯦ ꯃꯥ ꯍꯥꯏꯕ ꯑꯩ
ꯇꯔꯛꯑꯕ
ꯑꯩꯒꯤ ꯈꯣꯝꯕꯤꯗꯔ ꯀꯩꯅꯣ ꯁꯤꯌꯣꯌꯦ
ꯑꯩꯗꯤ ꯅꯍꯥꯟ ꯅꯪꯉꯣꯟꯗ ꯍꯥꯏꯒꯦ ꯈꯜꯂꯝꯗ ꯑꯩꯅꯅꯦ ꯈꯨꯗꯣꯞꯇꯣ ꯇꯧꯔꯨꯅꯨ ꯅꯨꯡꯗꯨꯗ ꯗꯡ ꯂꯧꯔꯛꯑꯒ ꯁꯣꯝꯅ ꯁꯥꯍꯟꯕ ꯌꯥꯔꯣꯏꯗ꯭ꯔꯥ ꯍꯥꯏꯕꯩ ꯋꯥꯈꯜꯁꯦ ꯑꯩꯗꯤ ꯈꯜꯂꯝꯃꯕꯅꯦꯕ
ꯎꯝ ꯑꯗꯨꯅ ꯃꯥ ꯍꯥꯏꯔ ꯌꯦꯡꯉꯣ ꯑꯗꯒꯤ ꯍꯧꯖꯤꯁꯨ ꯃꯥ ꯐꯣꯟ ꯇꯧꯔꯛꯑꯝꯃꯤꯗꯣ ꯈꯨꯗꯣꯞ ꯇ ꯍꯪꯉꯣ ꯀꯨꯏꯃꯟꯒꯔꯦ ꯇꯧꯔꯛꯏꯕ ꯀꯨꯏꯃꯟꯈꯔ꯭ꯦꯃꯤ ꯑꯁꯦꯡꯕ ꯀꯩꯅꯣ ꯈꯪꯗꯦꯃꯤ
ꯀꯩꯅꯣꯅꯦ ꯅꯪ ꯑꯩꯒ ꯅꯪꯒ ꯆꯠꯂꯨꯏꯗꯨꯕꯨ ꯑꯥ ꯊꯥ ꯊꯧꯕꯥꯟꯒ ꯆꯠꯇ꯭ꯔꯤꯉꯩ ꯃꯃꯥꯡꯗꯅꯤꯅꯦ
ꯃꯥꯅꯦ ꯗꯦꯠ ꯇ꯭ꯋꯦꯟꯇꯤ ꯐꯣꯔ ꯀꯌꯥꯅꯣꯝ ꯑꯣꯏ
ꯃꯥꯅꯦ ꯊꯧꯕꯥꯟꯒ ꯆꯠꯇ꯭ꯔꯤꯉꯩ ꯃꯃꯥꯡꯒꯤ ꯋꯥꯔꯤꯅꯤꯅꯦ
ꯃꯥꯅꯦ ꯇ꯭ꯋꯦꯟꯇꯤ ꯊ꯭ꯔꯤ ꯇ꯭ꯋꯦꯟꯇꯤ ꯐꯣꯔ ꯑꯗꯥꯏꯗꯅꯦꯕ
ꯑꯥ
ꯗꯦꯠ ꯇ꯭ꯋꯦꯟꯇꯤ ꯊ꯭ꯔꯤ ꯇ꯭ꯋꯦꯟꯇꯤ ꯐꯣꯔ ꯉꯁꯤ ꯇꯥꯡ ꯀꯌꯥꯅꯣ ꯉꯥꯁꯤ ꯇꯥꯡ ꯃꯉꯥꯔꯣ
ꯃꯔꯤꯅꯦ
ꯌꯥꯝ ꯀꯨꯏꯔꯕꯗꯤ ꯃꯥꯜꯂꯦ ꯑꯗꯨ ꯀꯩꯅꯣꯅꯦ ꯑꯩꯕꯣ
ꯑꯅꯦ ꯀꯨꯏꯗꯤ ꯀꯨꯏꯔꯦ ꯅꯪꯒꯤꯗꯣ ꯃꯤ ꯑꯩꯈꯣꯏꯁꯤ ꯀꯀꯥꯅ ꯁꯥꯕꯗꯨꯗꯤ ꯅꯨꯃꯤꯠ ꯅꯤꯅꯤ ꯍꯨꯝ ꯌꯥꯝ ꯃꯕꯗ ꯍꯨꯝꯅꯤ ꯂꯣꯏꯔꯦ
ꯎꯝ ꯑꯗꯨꯅꯦ ꯗꯗꯥ ꯍꯥꯏꯕ ꯃꯣꯏꯗꯣ ꯀꯌꯥꯝ ꯑꯣꯔꯗꯔ ꯂꯩꯖꯥꯠꯅꯣ
ꯑꯗꯨꯅꯦ ꯃꯤ ꯑꯝꯈꯛꯅ ꯁꯥꯕꯁꯨ ꯑꯣꯏꯔꯝꯃꯣꯏ ꯁꯨ ꯅꯠꯇ꯭ꯔꯥ ꯑꯩ ꯍꯥꯏꯁꯦ
ꯎꯝ ꯑꯃꯨꯛꯀ ꯀꯣꯜ ꯇꯧꯁꯤꯜꯂꯒ ꯑꯩ ꯍꯣꯔꯦꯟ ꯍꯡꯒꯦꯕ ꯑ ꯅꯣꯏꯁꯦ ꯀꯨꯏꯃꯜꯂꯦ ꯉꯝꯃꯔꯣꯏ ꯗꯧ ꯑꯣꯏꯔꯒꯗꯤ ꯑꯩꯈꯣꯏ ꯇꯣꯛꯆꯔꯒꯦ ꯍꯦꯛꯇ ꯍꯥꯏꯔ ꯂꯣꯏꯔꯦ
ꯍꯥꯏꯔꯣ ꯑꯗꯨꯒ
ꯑꯗꯨ ꯉꯥꯡꯗ꯭ꯔꯗꯤ
ꯎꯝ ꯀꯩꯅꯣ ꯇꯧꯒꯦ ꯅꯍꯥꯟ ꯅꯪ ꯄꯩꯁꯥ ꯂꯨꯄꯥ ꯀꯌꯥ ꯄꯤꯔꯝꯒꯦ ꯅꯨꯡꯒꯤ ꯄꯩꯁꯥ ꯂꯣꯏ ꯄꯤꯊꯣꯛꯑꯝꯃꯕꯣ
ꯑꯍꯨꯝ ꯄꯤꯔꯝꯃꯤꯗꯨꯗꯤ
ꯂꯤꯁꯤꯡ ꯑꯍꯨꯝ ꯑꯣ ꯑꯗꯨ ꯃꯈꯥ ꯇꯥꯕ ꯄꯤꯔꯝꯗ꯭ꯔꯤꯕ ꯅꯣꯏ ꯆꯠꯂꯨꯗ꯭ꯔꯤꯕꯅꯦꯕ
ꯎꯝ
ꯑꯣ ꯑꯗꯨ ꯀꯏꯃꯟꯈ꯭ꯔꯦꯍꯦ ꯑꯩ ꯑꯩꯁꯨ ꯈꯜꯂꯝꯃꯤꯅꯦ ꯅꯣꯏ ꯈꯨꯗꯣꯞꯀꯤ ꯋꯥꯔꯤꯒꯗꯣ ꯑꯝꯇ ꯇꯥꯗ ꯀꯨꯏꯔꯦꯅ
ꯊꯥ ꯃꯈꯥꯏ ꯑꯃ ꯍꯦꯜꯂꯝꯗꯧ ꯃꯥꯜꯂꯦꯕ ꯍꯞꯇꯥꯁꯦ ꯏꯕꯥꯅꯤ ꯆꯠꯂꯤꯗꯣ ꯎꯝ ꯀꯩꯅꯣꯅꯦꯕꯀꯣ ꯁꯦꯇꯔꯗꯦꯗ ꯀꯌꯥꯅꯣ ꯑꯣꯏ ꯑꯗꯣ ꯑꯅꯤꯔꯛ ꯑꯍꯨꯝꯂꯛ ꯂꯥꯟꯈ꯭ꯔꯕ ꯀꯩꯅꯣꯝ ꯇꯧꯔꯦꯕ
ꯀꯨꯏꯔꯦꯕꯣ ꯑꯗ ꯅꯪ ꯅꯪ ꯔꯤꯁꯤꯞ ꯑꯝꯗꯤ ꯀꯂꯛꯄ ꯅꯠꯇ꯭ꯔꯥ
ꯑꯦ ꯆꯨꯃꯤꯅꯦꯍꯦ ꯑꯩꯒꯤ ꯔꯤꯁꯤꯞꯇꯨꯗ ꯃꯥꯒꯤ ꯗꯦꯠꯇꯨ ꯌꯥꯎꯔꯝꯒꯅꯤꯅꯦ
ꯌꯥꯎꯗꯣꯏꯅꯦ
ꯑꯩ ꯗꯤꯁꯇ꯭ꯔꯤꯛꯇꯨ ꯑꯗꯨꯝ ꯀꯗꯥꯏꯗꯕꯨ ꯊꯝꯈ꯭ꯔꯕ
ꯑꯦ ꯑꯗꯨ ꯃꯥꯡꯈ꯭ꯔꯒꯗꯤ ꯕꯦꯔꯥ ꯀꯥꯅꯤ ꯀꯣꯅꯣ
ꯑ ꯇꯨꯗꯤ ꯃꯥꯡꯉꯣꯏꯗ
ꯔꯤꯁꯤꯞꯇꯨꯗꯅꯦ ꯑꯝꯇ ꯌꯦꯡꯉꯣꯕ
ꯈꯪꯪꯗꯌꯦ ꯃꯣꯏꯅ ꯇꯧꯔꯤꯁꯦ ꯑꯗꯣ ꯑꯩꯅ ꯇꯧꯨ ꯇꯧꯔ ꯁꯨꯃꯥꯏꯅ ꯇꯧꯔꯅꯤꯗ ꯁꯤ ꯁꯤ ꯅꯨꯄꯥꯁꯤꯅ ꯈꯔꯒ ꯉꯔꯥꯡꯁꯤ ꯌꯨ ꯈꯔ ꯊꯛꯑꯒ ꯅꯪ ꯁꯤꯔꯣꯑꯣ ꯑꯩ ꯁꯤꯔꯔꯣꯏ ꯇꯧꯔꯛꯑꯦ ꯑꯗꯣ
ꯀꯔꯤ ꯀꯨꯗ ꯇ
ꯎꯝ ꯈꯣꯡꯕꯤꯗꯔ ꯈꯨꯌꯥꯏꯗ꯭ꯔꯥ ꯈꯣꯡꯕꯤꯗꯔ ꯀꯩꯅꯣ ꯁꯤꯔꯣꯏꯌꯦ
ꯑ
ꯑꯅꯦ ꯍ ꯇꯧꯕꯁꯤ ꯁꯨꯃꯥꯏꯅ ꯑꯗꯨꯝ ꯍꯩꯄꯥꯁꯤꯡꯗꯅ ꯑꯁꯣꯏ ꯑꯣꯏꯗꯦꯌꯦ ꯊꯧꯁꯥꯗꯦꯌꯦ ꯑꯩꯅ ꯑꯗꯨꯕꯨ ꯑꯩꯅ ꯊꯧꯁꯥꯗꯕ꯭ꯔꯥ ꯃꯤꯅ ꯂꯣꯏꯗꯦꯅ ꯍꯥꯏꯖꯔꯛꯄꯅꯦꯅ ꯍꯥꯏꯕ
ꯑ ꯃꯥꯅꯤ ꯑꯗꯣ ꯑꯩꯗꯤ ꯈꯜꯂꯦ ꯈꯜꯂꯝꯕꯅꯦ ꯄꯟꯖ ꯅꯨꯡꯁꯨ ꯂꯧꯔꯁꯤ ꯑꯗꯨꯒ ꯁꯥꯕꯅ ꯑꯩꯈꯣꯏ ꯁꯤꯗ ꯁꯥꯔꯁꯤ ꯃꯤꯗꯣ ꯌꯥꯝ ꯑꯣꯗꯔ ꯂꯩꯔꯤ ꯃꯣꯏꯗꯤ ꯁꯨꯃꯥꯏꯅ ꯇꯧꯕꯁꯨ ꯌꯥꯝ ꯀꯨꯏꯒꯟꯕꯅꯦꯕ
ꯍꯣꯏ ꯁꯤ ꯑꯗꯨꯕꯨ ꯀꯗꯥꯥꯏ ꯂꯩꯕꯅꯣꯅꯦ ꯃꯣꯁꯤꯔꯦ ꯗꯦꯠ ꯀꯌꯥꯅꯣ ꯏꯟꯗꯤꯌꯥ ꯇ꯭ꯋꯦꯟꯇꯤ ꯐꯣꯔ
ꯆꯨꯝꯃ ꯃꯤꯅꯤꯗꯗꯦ
ꯇꯔꯥꯅꯤ ꯁꯨꯗ ꯉꯥꯏꯔꯤꯕꯣ ꯑꯗꯨꯗꯤꯌꯥ
ꯑꯥ
ꯀꯔꯤ ꯌꯥꯝ ꯀꯨꯏꯕ ꯃꯥꯟꯗ꯭ꯔꯣ ꯑꯩꯕꯣ
ꯑꯁ ꯌꯥꯝ ꯀꯨꯏꯕ ꯑꯣꯏ ꯅꯤꯡꯉꯦ ꯑꯩꯁꯨ ꯈꯨꯗꯣꯞꯇꯣ
ꯉꯁꯤ ꯗꯦꯠ ꯐꯣꯔ ꯑꯣꯏꯇꯥꯔꯗꯤ ꯇ꯭ꯋꯦꯟꯇꯤ ꯐꯣꯔ ꯍꯟꯗꯛ ꯊꯥꯔꯇꯤꯅ ꯁꯥꯕꯅꯦ ꯑꯗꯨꯗꯤ
ꯇꯔꯥꯅꯤ ꯃꯨꯉꯔꯦ
ꯎ ꯇꯔꯥꯅꯤꯁꯨꯨꯗ ꯃꯥꯔꯤꯅꯤ
ꯎꯝ
ꯀꯔꯤꯅꯣꯅꯦ ꯑꯩꯁ ꯑꯩꯁꯦ ꯊꯥ ꯃꯈꯥ ꯑꯃ ꯍꯦꯜꯂꯕꯣꯏꯒ ꯈꯜꯂꯨꯔꯦ
ꯃꯤꯠ ꯇꯔꯥꯅꯤꯃꯨꯛꯇ ꯉꯥꯏꯔꯤꯗ ꯑꯗꯨꯏꯁꯨ ꯀꯃꯟ ꯆꯟꯈ꯭ꯔꯦꯍꯦ ꯇꯔꯥꯅꯤ ꯍꯥꯏꯁꯤꯕꯨ ꯅꯣꯡꯃꯗ ꯈꯨꯗꯣꯞꯄꯨ ꯑꯃꯈꯛ ꯁꯥꯒꯗ꯭ꯔꯣ
ꯃꯥꯅꯦ ꯑꯗꯩ ꯃꯣꯏ ꯅꯨꯃꯤꯠ ꯃꯔꯤ ꯃꯉꯥꯅꯤ ꯈꯛ ꯆꯪꯅꯤ ꯀꯩꯁꯨ ꯀꯨꯏꯅ ꯆꯪꯉꯣꯏꯒ ꯍꯥꯏꯔꯛꯄꯅꯦꯕ
ꯀꯥꯏꯗꯣꯏꯅꯣ ꯑꯩꯈꯣꯏ ꯁꯤ ꯀꯀꯥꯗ ꯁꯥꯕꯗꯗꯤ ꯅꯨꯃꯤꯠ ꯌꯥꯝꯃꯕ ꯍꯨꯝꯅꯤ ꯍꯥꯏꯁꯤꯅꯦ ꯑꯩꯅ ꯅꯣꯡꯃꯗ ꯁꯥꯕ ꯉꯝꯃꯤ ꯑꯣꯗꯔ ꯂꯩꯇ꯭ꯔꯒꯗꯤ ꯅꯣꯡꯃꯗ ꯑꯗꯨꯝ ꯂꯣꯏꯌꯦ
ꯎꯝ ꯂꯩꯣꯏ ꯍꯥꯡꯉꯒꯦ ꯑ ꯀꯃꯥꯏꯅ ꯇꯧꯕꯅꯣ ꯂꯣꯏꯗ꯭ꯔꯤꯕ꯭ꯔꯥ ꯑꯁ ꯏꯕꯦꯝ ꯃꯃꯤ ꯋꯥ ꯊꯣꯛꯅꯔꯦ ꯍꯦꯛꯇ ꯍꯥꯏꯔ ꯂꯣꯏꯔꯦ ꯁꯣꯝꯗ ꯌꯨꯝ ꯋꯥ ꯊꯣꯛꯅꯔꯦ ꯅꯦ ꯅꯣꯏꯒꯤꯅ ꯃꯇꯝ ꯂꯧꯃꯟꯗꯅꯅ ꯗꯥꯎ ꯌꯥꯅꯕ ꯁꯤꯒꯦ ꯍꯥꯏꯔꯁꯨ ꯗꯥꯎ ꯌꯥꯗ ꯗ ꯂꯩꯔꯦꯅꯦꯅ
ꯑ ꯈꯨꯗꯣ ꯂꯧꯕꯕꯨ ꯃꯅꯩ ꯑꯃ ꯇꯧꯔꯤꯗꯣ
ꯑꯗꯨꯅꯦ ꯍꯥꯏꯦꯁꯤ ꯃꯥꯏꯒꯤꯗꯣꯁꯨ ꯑꯃꯨꯛ ꯃꯤ ꯃꯔꯣꯟ ꯀꯌꯥꯁꯤ
ꯍꯥꯏꯗꯤ ꯌꯥꯝꯅ ꯇꯥꯜꯂꯛꯄꯒꯤ ꯃꯑꯣꯡ ꯃꯇ ꯑꯗꯨꯝ ꯑꯣꯏꯍꯟꯕ ꯍꯥꯏꯇꯥꯔꯦ ꯃꯤ
ꯑꯣꯏꯍꯟꯕ ꯃꯥꯅꯦ ꯃꯉꯣꯟꯗ ꯑꯗꯨꯝ ꯑꯍꯥꯟꯕꯩꯁꯨ ꯁ ꯆꯍꯤꯤꯡ ꯇꯧꯗꯅ ꯏꯗ ꯑ ꯃꯥꯅ ꯁꯤꯗ ꯁꯤꯔꯣꯏ ꯇꯧꯔꯦ ꯑꯗꯩ ꯃꯊꯪꯒꯤ ꯅꯣꯏ ꯀꯀꯥꯒꯤꯗꯨꯁꯨ ꯑꯃꯨꯛ ꯎꯝ ꯆꯠꯂꯦ ꯑꯗꯨꯁꯨ ꯑꯃꯨꯛ ꯑꯩ ꯁꯥꯕꯤꯔꯣ ꯍꯥꯏ ꯃꯇꯝꯗ ꯃꯥꯁꯨ ꯄꯩꯁꯥ ꯌꯥꯒꯦꯥ ꯌꯥꯝꯃꯣꯏ ꯀꯣꯛ ꯁꯥꯔꯝꯃꯗꯤ
ꯂꯧꯗꯔꯕꯗꯣ ꯑꯗꯨ ꯏ ꯑꯥ ꯏ ꯟꯥ ꯆꯠꯂꯤꯒ ꯆꯠꯇꯦꯒ ꯍꯪꯉꯤꯒ
ꯑꯥ ꯇꯧꯗꯅ ꯌꯥꯝꯗꯦꯒ ꯇꯧ ꯂꯩꯔꯦ ꯑꯗꯒꯤ ꯁꯤꯁꯨ ꯑꯃꯨꯛ ꯃꯇꯝꯁꯦ ꯆꯪꯗꯅ ꯁꯨꯃꯥꯏꯅ ꯇꯧ ꯂꯩꯔꯦ
ꯑꯍꯨꯝ ꯃꯨꯛꯇꯤ ꯁꯨꯔꯤꯅꯦ
ꯑꯗꯨꯅꯦ ꯑꯍꯨꯝꯂꯛ ꯁꯨꯔꯦꯕ ꯃꯥꯏꯁꯦ ꯗꯥꯎ ꯌꯥꯗꯕꯗꯥ ꯁꯤꯒꯦ ꯇꯧꯎ ꯗꯥꯎ ꯁꯤꯃꯨꯛꯇ ꯗꯥꯎ ꯌꯥꯗꯦ ꯍꯥꯏꯁꯤꯅꯦ ꯌꯥꯗꯕꯒꯤ ꯆꯥꯡꯁꯦ ꯌꯥꯗꯤ ꯌꯥꯗꯕ ꯖꯠꯅꯦ ꯃꯁꯦ ꯑꯁꯦꯡꯕꯥ
ꯃꯥꯅꯦ ꯌꯥꯒꯦ ꯍꯥꯏ ꯇꯥꯔꯗꯤ ꯃꯣꯏ ꯊꯣꯛ ꯑꯃꯗꯩ ꯃꯄꯥ ꯆꯨꯝ ꯌꯥꯗꯣꯏꯅꯦ ꯀꯩꯝꯇ ꯍꯣꯠꯅꯗ꯭ꯔꯁꯨ ꯗꯥꯎ ꯌꯥꯎ ꯍꯥꯏꯗ ꯑꯩ ꯀꯥꯏ ꯍꯣꯠꯅꯗ꯭ꯔꯁꯨ ꯌꯥꯗꯣꯏꯅꯦꯕ ꯑꯗꯨꯝ
ꯃꯥꯅꯤꯅꯦ ꯌꯥꯗꯣꯏꯅꯤꯅꯦ
ꯍꯣꯗꯥꯎ ꯌꯥꯗꯕ
ꯗꯥꯎ ꯌꯥꯗꯕꯁꯦ ꯃꯤ ꯃꯤꯒꯤ ꯂꯛ ꯁꯇꯥꯔꯗ ꯂꯩ
ꯌꯦꯡꯉꯣ ꯄꯩꯁꯥ ꯂꯩꯔꯦ ꯄꯤꯔꯒꯦ ꯁꯥꯕꯤꯔꯑꯣ ꯍꯥꯏꯁꯤꯐꯧꯗ ꯑꯗꯨꯝ ꯗꯤꯔꯦꯗ ꯂꯩꯔꯤꯅꯦꯕꯁꯦ ꯎꯝ ꯁꯤ ꯗ
ꯑꯣ ꯃꯤꯅ ꯄꯩꯁꯥ ꯂꯩꯇꯕꯒꯤ ꯉꯥꯏꯊꯣꯛ ꯉꯥꯏꯁꯤꯟꯒꯤ ꯋꯥꯔꯤ ꯅꯠꯇ꯭ꯔꯤꯕ
ꯅꯠꯇ꯭ꯔꯤꯕ ꯂꯩꯔꯦ ꯄꯤꯔꯒꯦ ꯍꯥꯏꯕꯁꯤꯁꯨ ꯑꯗꯨꯝ ꯃꯣꯏꯅ ꯑꯣꯏꯅ ꯁꯥꯗꯗꯅ ꯇꯧ ꯂꯩꯔꯦ ꯃꯥꯅꯦ ꯑꯗꯨꯃꯥꯏꯅ ꯇꯧꯗꯅ ꯑꯩꯈꯣꯏꯒꯤ ꯊꯕꯛ ꯏꯪꯈꯥꯡꯁꯤꯁꯨ ꯑꯗꯨꯅꯦꯕ ꯇꯧꯔꯤꯁꯦ ꯁꯤ ꯄꯩꯁꯥ ꯏꯟꯅꯥ ꯀꯥꯎꯅ ꯀꯣꯏ ꯊꯤꯔ ꯂꯩꯒꯦ ꯈꯜꯂꯣ ꯍꯧꯖꯤꯛ ꯃꯤꯁꯦ ꯑꯃꯨꯛ ꯂꯩꯇ꯭ꯔꯤꯅꯦꯕ ꯑꯗꯩ ꯍꯌꯦꯡ ꯃꯤꯗꯨ ꯂꯩꯔꯀꯥꯟꯗꯤ ꯄꯩꯁꯥ ꯂꯩꯔꯔꯣꯏꯕ ꯑꯃꯨꯛ
ꯊꯥꯡ ꯍꯩ ꯂꯩꯔꯒ ꯊꯥꯡ ꯂꯩꯇ ꯊꯥꯡ ꯂꯩꯔꯒ ꯍꯩ ꯂꯩꯇ ꯍꯥꯏꯅ
ꯎꯝ ꯗꯥꯎ ꯌꯥꯗꯕ ꯍꯥꯏꯁꯦ ꯁꯤꯅꯦꯕ ꯗꯥꯎ ꯌꯥꯕ ꯑꯣꯏꯇꯥꯔꯗꯤ ꯑꯃꯨꯛ ꯔꯥꯃꯦꯁꯔꯤ ꯍꯣꯏꯗ ꯁꯥ ꯇꯤꯡꯗꯅ ꯈꯟꯈꯔꯤꯅꯤ ꯌꯦꯡꯉꯨ ꯇꯤꯡꯗꯅ ꯈꯟꯈꯤꯅꯦꯕ ꯑꯗꯨꯝ
ꯁꯤꯀꯤꯝ ꯇꯤꯡꯄꯣꯠꯇꯍꯦ
ꯑꯗꯨꯅꯤꯁꯦ ꯗꯥꯎ ꯌꯥꯕ ꯍꯥꯏꯁꯦ ꯁꯤꯅꯦꯕ ꯃꯤ ꯃꯔꯥꯏ ꯕꯛꯇꯥ ꯇꯣꯛ ꯇꯣꯀ ꯇꯝꯃꯗꯤ ꯌꯥꯔꯤꯅꯤ ꯗꯥꯎꯗꯣ
ꯑꯩꯈꯣꯏꯁꯤꯅ ꯑꯗꯨꯝ ꯄꯠꯇꯅꯗꯗꯒꯤꯗꯤ ꯄꯨꯝꯗꯅ ꯑꯗꯨꯝ ꯂꯩ
ꯑꯩꯒꯤꯁꯨ ꯗꯗꯥꯁꯨ ꯗꯥꯎ ꯌꯥꯗꯦ ꯎꯝ ꯑꯩꯁꯨ ꯗꯥꯎ ꯌꯥꯗꯦ ꯗꯗꯥꯁꯨ ꯗꯥꯎ ꯌꯥꯗꯦ
ꯑꯩꯁ ꯅꯪꯒꯤꯗꯤ ꯍꯥꯏꯔꯨꯔꯥꯗꯤ ꯟꯃꯥꯔꯣꯝꯗ ꯌꯥꯝ ꯌꯥꯔꯒꯨꯝꯕꯅꯤ ꯌꯥꯝꯃꯟꯗꯕ ꯃꯥꯒ ꯊꯦꯡꯅꯔꯨꯕꯒꯤ ꯅꯪꯉꯣꯟꯗ ꯈꯤꯇꯪ ꯊꯩꯖꯤꯟꯕ ꯍꯥꯏꯗꯣ
ꯈꯪꯗꯦ ꯑꯗꯨ ꯃꯥꯏ ꯅꯥ ꯇꯧꯏꯔꯥ
ꯑꯗꯨꯅꯦ ꯑꯩꯁꯦ ꯃꯥꯊꯥ ꯌꯥꯝ ꯁꯥꯏꯌꯦꯕ ꯑꯩꯗꯤ ꯀꯩꯅꯣ ꯇꯧꯕ ꯑꯩꯗꯤ ꯗꯥꯎꯁꯦ ꯌꯥꯝꯃꯟꯗꯥꯗ ꯅꯥꯅꯦ ꯑꯩ ꯀꯔꯤꯝ ꯈꯟꯗ꯭ꯔꯦ ꯈꯟꯗ꯭ꯔꯦꯗꯤ ꯑꯩ ꯊꯣꯛꯄ ꯃꯥꯏ ꯂꯥꯛꯆꯔꯅꯤ ꯑꯩꯅꯦ ꯑꯗꯨꯃꯥꯏꯅ ꯑꯩ ꯑꯍꯥꯟꯕ ꯌꯥꯝ ꯋꯥꯠꯁꯜꯂꯝꯃꯦꯕꯀꯣ ꯄꯨꯛꯅꯤꯡꯁꯦ ꯑꯁ ꯑꯩꯅ ꯅꯍꯥꯟ ꯕꯦꯠ ꯇꯧꯕꯩꯏ ꯃꯇꯥꯡꯗꯁꯨ ꯑꯩ ꯅꯉꯣꯟꯗ ꯑꯗꯨꯝ ꯍꯥꯏꯗ꯭ꯔꯥ ꯃꯆꯥ ꯌꯥꯔꯦ ꯇꯃꯣ ꯌꯥꯗꯦ ꯇꯣꯛꯀꯅꯤ ꯑꯩ ꯌꯦꯡꯗꯤ ꯌꯦꯡꯉꯅꯤ ꯇꯧꯕꯇꯕꯨ ꯇꯧꯕ ꯇꯧꯗꯕ ꯍꯥꯏꯕꯗ ꯑꯗꯣ ꯑꯩ ꯏꯔꯥꯏꯕꯛꯇ ꯂꯩꯔꯛꯏ ꯁꯨꯡꯌꯥꯃ ꯌꯥꯔꯛꯇꯗꯤ ꯑꯩ ꯀꯃꯥꯏꯅ ꯇꯧꯗꯣꯔꯤꯒꯦ ꯍꯥ ꯑꯩꯅ ꯇꯧꯅꯤꯡꯉꯦ ꯑꯗꯨꯅꯁꯨ ꯑꯗꯩ ꯑꯩꯅ ꯇꯧꯅꯤꯡꯗ꯭ꯔꯦꯗ ꯍꯥꯏꯔꯒꯁꯨ ꯇꯧꯅꯕ ꯑꯅꯃꯛ ꯀꯟꯅ ꯏꯟꯖꯟꯂꯛꯑꯦꯕ ꯍꯦꯛꯇꯥ ꯁꯥꯏꯠ ꯑꯃꯗꯒꯤ ꯌꯦꯡꯉꯨ ꯏꯁ ꯊꯧꯅꯤꯡꯗꯕ ꯍꯥꯏꯕꯨ ꯇꯧꯅꯤꯡꯗꯦꯍꯦ ꯄꯟꯆꯥ ꯁꯦꯡꯕ ꯑꯩꯒꯤ ꯑꯣꯏꯅꯗꯤ ꯇꯧꯅꯤꯡꯕ ꯑꯗꯨ ꯑꯣꯏꯗꯦꯕ ꯎꯝ ꯁꯨꯛꯇꯥꯎ ꯍꯦꯛ ꯇꯧꯅꯤꯡꯗꯦ ꯑꯩꯒꯤ ꯑꯣꯏꯅꯗꯤ ꯇꯧꯅꯤꯡꯗꯦꯗꯤ ꯑꯩꯁꯤꯗ ꯄꯩꯁꯥ ꯃꯌꯥꯝ ꯊꯥꯗꯗꯅ ꯃꯇꯝ ꯃꯥꯡꯍꯝꯗꯅ ꯂꯩꯕꯁꯦ ꯌꯥꯝ ꯇꯜꯂꯦꯕ ꯑꯗꯨꯒꯤꯅꯤꯗ
ꯑꯗꯨꯕꯨ ꯇꯧꯁꯜꯂꯨ ꯑꯗꯨꯕꯨ ꯇꯧꯅꯤꯡꯗꯁꯨ ꯇꯧꯊꯣꯛꯑꯣ ꯑꯗꯨꯝꯕ ꯂꯩꯍꯧꯕ ꯍꯥꯏꯗꯤꯦ ꯍꯌꯦꯡ ꯅꯪ ꯑꯗꯨꯝ ꯃꯗꯨꯒꯤ ꯀꯥꯟꯅꯕ ꯑꯗꯨꯒꯤ ꯀꯥꯟꯅꯕ ꯂꯥꯛꯇꯥꯔꯗꯤ ꯑꯗꯨꯅ ꯑꯣꯏꯍꯟꯈꯤ ꯇꯥꯔꯗꯤ ꯅꯪ ꯈꯜꯂꯝꯗꯣꯏꯁꯦ ꯈꯜꯂꯛꯇꯣꯏꯁꯦ ꯑꯁ ꯑꯩꯁꯦ ꯁꯤ ꯇꯧꯊꯣꯛꯑꯕꯁꯦ ꯐꯥꯈ꯭ꯔ ꯅꯥꯔ ꯀꯩꯅꯝ ꯈꯜꯂꯛꯀꯗꯣꯏꯅꯤ
ꯍꯣꯏ ꯑꯗꯨꯕꯨꯗꯤ ꯈꯜꯂꯛꯄ ꯊꯥꯕꯅꯤ ꯅꯠꯇ꯭ꯔꯥ
ꯎꯝ ꯑꯦ ꯁꯤ ꯇꯧꯍꯧ ꯀꯩꯒꯨꯝꯕ ꯁꯤꯁꯦ ꯑꯩꯅ ꯇꯧꯔꯝꯗꯗꯤ ꯎꯝ ꯍꯣꯏꯅꯦ ꯑꯗꯨ ꯍꯧꯖꯤꯛ ꯑꯣꯏꯔꯔꯣꯏ ꯅꯪ ꯑꯄꯥꯝꯕꯗꯨꯒ ꯈꯦꯠꯅꯔꯤꯅꯦ ꯅꯪꯗꯤ ꯁꯥꯔꯤ ꯌꯦ ꯆꯦꯖꯜꯂꯒ ꯑꯣꯐꯤꯁꯇꯒ ꯐꯝꯕꯤ
ꯍ ꯑꯩ ꯑꯃꯨꯛ ꯇꯧꯔꯛꯀꯦ ꯑꯉꯥꯡꯁꯦ ꯑꯝꯇ ꯂꯧꯁꯟꯒꯦ ꯑꯃꯨꯛ ꯇꯧꯔꯛꯀꯦ ꯎꯝ
ꯍꯣꯏ ꯍꯣꯏ ꯍꯣꯏ ꯎꯝ